ꯍꯜꯂꯣ
ꯍꯜꯂꯣ
ꯇꯥꯔꯕꯣ ꯏꯕꯦꯃꯥ
ꯑꯧ ꯇꯥꯔꯦ
ꯀꯃꯥꯏ ꯀꯃꯥꯏ ꯇꯧꯔꯤꯒꯦ ꯅꯨꯡꯉꯥꯏꯔꯤꯕꯣ
ꯅꯨꯡꯉꯥꯏꯔꯤꯌꯦ ꯅꯪꯗꯤ ꯀꯩꯅꯣ ꯀꯨꯏꯔꯦ ꯄꯥꯎꯒ ꯐꯥꯎꯅꯈꯤꯗꯕ ꯀꯔꯝ ꯀꯔꯝ ꯂꯦꯜꯂꯤꯒꯦ ꯅꯪꯗꯤ ꯉꯁꯤ ꯅꯤꯡꯁꯤꯡꯉꯛꯏꯁꯤꯕꯣ
ꯑꯩꯁꯨ ꯅꯨꯡꯉꯥꯏꯔꯤꯅꯦ ꯄꯥꯎ ꯐꯥꯎꯅꯗꯕ ꯀꯨꯏꯔꯦꯅ ꯅꯉꯣꯟꯗ ꯋꯥꯔꯤ ꯁꯥꯟꯅꯒꯦꯅ ꯇꯧꯔꯛꯏꯁꯤꯅꯤꯅꯦ
ꯌꯦꯁ ꯑꯅꯥ ꯑꯌꯦꯛ ꯌꯥꯎꯗꯕ ꯅꯠꯇ꯭ꯔꯣ
ꯌꯥꯎꯗꯑ ꯅꯪꯗꯤꯇ ꯌꯥꯎꯗꯕꯅ ꯇꯅꯁꯨ
ꯨ ꯌꯥꯎꯗꯤꯌꯦ ꯀꯨꯏꯔꯦ ꯀꯣ ꯎꯅꯗꯕꯥꯁ ꯊꯥꯏꯅ ꯅꯨꯃꯤꯠ ꯊꯥꯏꯅ ꯅꯨꯃꯤꯠ ꯈꯨꯗꯤꯡꯒꯤ ꯅꯨꯡꯇꯤꯒꯤ ꯎꯅꯔꯝꯕꯗꯣ ꯍꯧꯖꯤꯛꯇꯤ
ꯍꯧꯖꯤꯛꯇꯤ ꯂꯩꯃꯤꯟꯅꯗ꯭ꯔꯕꯅꯤꯅ ꯎꯅꯗ꯭ꯔꯦ
ꯍꯧꯖꯤꯛꯀꯥꯟꯁꯤꯕꯨ ꯀꯃꯥꯏ ꯀꯃꯥꯏꯅ ꯂꯦꯜꯂꯤꯒꯦ ꯌꯥꯝꯅ ꯁꯥꯔꯦꯅꯦ ꯇꯧꯔꯤꯁꯤꯕꯣ ꯅꯪꯕꯨ ꯀ꯭ꯂꯥꯁꯀ ꯆꯠꯂꯤꯕꯣ ꯀꯃꯥꯏꯅ ꯇꯧ
ꯅꯨꯡꯁꯥꯁꯤꯅꯅꯦ ꯍꯦꯛꯇ ꯀꯣ ꯁꯥꯇꯤꯟ ꯈꯟꯗ꯭ꯔꯗꯤꯅꯦ ꯌꯥꯗ꯭ꯔꯦ ꯑꯩꯈꯣꯏ ꯁ꯭ꯋꯥꯏꯁꯤꯗꯁꯨ ꯅꯨꯡꯁꯥ ꯁꯥꯕꯁꯤ ꯌꯧꯔꯛꯑꯕꯅꯤ ꯌꯦꯡꯉꯣ ꯎꯔꯨꯝ ꯊꯤꯕꯗꯅꯦ ꯋꯥꯔꯕꯅꯦ
ꯈꯨꯁꯃꯠ ꯇꯧꯏꯅꯤ ꯇꯧꯏ
ꯋꯥ
ꯁꯥꯕꯩ ꯍꯥꯏꯔꯒ ꯋꯥꯔꯤ ꯑꯃꯨ ꯅꯤꯡꯁꯤꯡꯉꯦꯅꯦ
ꯀꯔꯝꯕꯅꯣ ꯀꯔꯤꯅꯣ
ꯑꯩꯈꯣꯏꯅ ꯅꯍꯥꯃꯨꯛ ꯃꯃꯥꯡ ꯆꯍꯤꯗ ꯀꯣꯜꯀꯇꯥꯗ ꯆꯠꯂꯨꯌꯦ ꯀꯣꯏꯕ
ꯑꯥ
ꯑꯗꯨꯒꯤ ꯋꯥꯔꯤꯅꯤꯗ ꯑꯁ ꯑꯩꯈꯣꯏ ꯁꯤꯗ ꯁꯥꯔꯤꯁꯤꯗꯤ ꯀꯩꯁꯨ ꯅꯠꯇ꯭ꯔꯦꯗ ꯃꯣꯏꯒꯤ ꯑꯥꯗ ꯁꯥꯍꯧꯔꯤꯗꯨꯗꯤ
ꯀꯩꯅꯣ ꯑꯩꯈꯣꯏ ꯁꯤꯗꯒꯤ ꯍꯦ ꯍꯦꯟꯖꯜꯂꯤꯅꯤꯅꯦ ꯃꯣꯏꯅ ꯑꯗꯨꯗ
ꯎꯝ ꯈꯨꯠꯁꯥ ꯑꯃꯅꯤꯀꯣ ꯃꯣꯏꯒꯤꯗꯨꯗꯤ ꯍꯥꯏꯗꯤ ꯄ꯭ꯂꯦꯟꯗꯒꯤ ꯍꯦꯛ ꯊꯣꯛꯄꯒꯅꯦ ꯃ ꯃ ꯏꯇꯦꯛꯕꯗꯥꯅ ꯋꯥ ꯂꯥꯎꯅ ꯁꯥꯔꯒ ꯁꯥꯖꯔ ꯍꯥꯏꯦꯛꯇ ꯄꯣꯞꯄꯗꯃꯥꯟ ꯍꯕ
ꯑꯩꯈꯣꯏꯅ ꯁꯤꯗ ꯁꯥꯔꯦ ꯁꯤꯗ ꯉꯝꯗ꯭ꯔꯦꯅ ꯍꯥꯏꯅꯔꯤꯁꯤꯗꯤ ꯑꯗꯨꯗꯅꯤ ꯍꯦꯜꯂꯤꯕ ꯑꯣꯏꯔꯦ
ꯑꯣꯖꯥꯅꯤ ꯃꯣꯏ ꯑꯥꯗꯗꯤ ꯀꯃꯥꯏ ꯃꯤꯁꯤꯡꯗꯣ ꯂꯩꯕꯕꯨ ꯉꯝꯃꯤ ꯁꯤꯕꯨ ꯁꯤꯗꯤꯅꯦ
ꯅꯣꯏꯗꯤ ꯀꯩꯗꯧꯕ ꯆꯠꯂꯨꯔꯤꯅꯣ ꯀꯣꯜꯀꯇꯥꯗ
ꯑꯩꯈꯣꯏꯒꯤ ꯗꯤꯄꯥꯔꯠꯃꯦꯟꯒꯤ ꯑꯣꯏꯅ ꯑꯦꯛꯁꯇꯔꯅꯦꯜ ꯇꯨꯔ ꯑꯣꯏꯅ ꯆꯠꯂꯨꯕꯅꯦ
ꯌꯥꯝ ꯐꯩꯌꯦ ꯀꯜꯀꯇꯥ ꯇꯥꯅꯒ ꯆꯠꯂꯤꯗꯨ ꯅꯨꯃꯤꯠ ꯀꯌꯥꯅꯤ ꯂꯩꯔꯛꯏꯅꯣ
ꯇꯅꯦꯅꯦꯗ
ꯅꯨꯡꯉꯥꯏꯔꯛꯄꯣ ꯀꯔꯤ ꯀꯔꯤ ꯑꯣ ꯀꯔꯥꯏ ꯀꯔꯏꯗꯒ ꯆꯪꯉꯛꯀꯦ ꯑꯁ ꯅꯨꯡꯁꯥ ꯁꯥꯔ ꯑꯗꯨꯗ ꯀꯣꯏꯁꯨ ꯀꯣꯏꯔꯛꯏꯕꯅꯤꯅꯦ
ꯀꯣꯏꯔꯛꯑꯦ ꯑꯩꯈꯣꯏꯗꯣ ꯍꯦꯛ ꯌꯧꯕꯒꯅꯤ ꯄꯨꯔꯕꯥꯕꯟꯗ ꯑꯩꯈꯣꯏꯒꯤ ꯄꯣꯠ ꯆꯩ ꯀꯩꯀꯥꯗꯣ ꯂꯣꯏ ꯊꯝꯂꯝꯝꯃꯦ ꯑꯩꯈꯣꯏ ꯑꯗꯨꯗ ꯂꯩꯔꯛꯑꯦꯕ ꯋꯥ ꯅꯨꯃꯤꯠ ꯃꯔꯤꯅꯤ ꯂꯩꯔꯛꯄꯗꯣ
ꯑꯣ ꯑꯣ ꯑꯃ ꯃꯅꯤꯄꯨꯔ ꯕꯥꯋꯟ ꯍꯥꯏꯁꯤ ꯑꯩꯈꯣꯏ ꯃꯌꯥꯝ ꯍꯥꯏꯗꯤ ꯑꯥꯗꯒ ꯆꯠꯂꯒꯒ ꯂꯩꯅꯕ ꯁꯥꯇ꯭ꯔꯅꯒ ꯂꯩꯅꯕ ꯊꯕꯛ ꯑꯩꯈꯣꯏ ꯊꯕꯛ ꯀꯩꯒ ꯆꯠꯄꯗꯒ ꯂꯩꯅꯕ ꯃꯐꯝꯗꯨ ꯅꯠꯇ꯭ꯔꯣ
ꯍꯣꯏ ꯍꯣꯏ ꯃꯥꯅꯦ ꯌꯥꯝ ꯅꯨꯡꯉꯥꯏꯌꯦ ꯑꯩꯈꯣꯏ ꯁꯥꯇ꯭ꯔ ꯉꯇ ꯇ ꯆꯠꯄꯗꯨꯗ ꯑꯩꯈꯣꯏ ꯑꯣꯖꯥ ꯑꯃ ꯁꯥꯔ ꯁꯍꯦꯠ ꯑꯅ